ꯇꯥꯏ ꯈꯨ꯭ꯡꯅꯥꯥꯏ
ꯀꯩꯗꯧꯕꯒꯤ ꯅꯥꯕꯅꯣ
ꯐꯝꯃꯒ ꯂꯩꯕꯒꯤ ꯋꯥꯏ ꯈ꯭ꯋꯥꯡ ꯅꯥꯏꯌꯦ ꯍꯩꯅꯨꯕꯤ ꯑꯣꯏꯔꯛꯄ꯭ꯔꯥ ꯈꯪꯗꯦ ꯅꯪꯗꯤ ꯀꯔꯤ ꯇꯧꯔꯤꯒꯦ
ꯇꯨꯡꯃꯤꯗ ꯐꯃꯨꯡꯗ ꯑꯗꯨꯝ
ꯅꯨꯡꯉꯥꯏꯅ ꯅꯪꯒꯤ
ꯀꯔꯤ ꯀꯔꯤ ꯊꯕꯛ ꯇꯧꯅꯔꯤꯒꯦ ꯍꯧꯖꯤꯛꯀꯥꯟ
ꯁꯨꯝ ꯀꯩꯁꯨ ꯇꯧꯗꯦꯗ ꯃꯔꯛ ꯃꯔꯛꯇ ꯄꯣꯠ ꯊꯥꯕ ꯆꯠꯂꯦ ꯌꯨꯝꯗ ꯃ ꯃ ꯇ ꯑꯣꯐꯤꯁ ꯀꯥꯏ
ꯑꯣ- ꯅꯨꯡꯉꯥꯏꯕ ꯄꯨꯟꯁꯤꯗꯨꯅꯤꯅꯦ
ꯅꯪꯗꯤ ꯀꯔꯤ ꯇꯧꯔꯤꯒꯦ ꯊꯕꯛ
ꯑꯩꯁꯦ ꯍꯟꯗꯛ ꯌꯨꯝꯗ ꯑꯗꯨꯝ ꯂꯩꯌꯦ ꯑꯩꯗꯣ ꯁꯨꯇꯤ ꯍꯜꯂꯛꯄꯒ ꯉꯥꯏꯔꯦ
ꯎꯝ
ꯅꯣꯏꯗ ꯍꯩꯅꯧ ꯄꯥꯟꯕ꯭ꯔꯣ
ꯍꯩꯅꯧ ꯑꯩꯈꯣꯏꯗ ꯄꯥꯟ ꯍꯣꯏ ꯌꯥꯝ ꯄꯥꯜꯂꯦ
ꯎꯝ ꯍꯣꯏ ꯌꯥꯝ ꯆꯥꯅꯤꯡꯉꯦ ꯑꯗꯣ ꯍꯩꯅꯧ ꯊꯨꯝꯕꯗꯣ ꯌꯥꯝ ꯄꯥꯃꯤꯕ ꯑꯩꯗꯣ ꯊꯥꯔꯛꯑꯣ ꯍꯣꯏ ꯌꯥꯔꯒꯗꯤ ꯌꯥꯝ ꯆꯥꯅꯤꯡꯉꯦꯕ ꯍꯣꯏ ꯉꯥꯏꯔꯝ ꯗꯣꯏꯅꯤꯀꯣ
ꯍꯣꯏ ꯑꯩꯒꯤꯁꯨ ꯎꯁꯣꯏ ꯊꯥꯔꯛꯑꯣ ꯎꯁꯣꯏ ꯌꯥꯝ ꯆꯥꯅꯤꯡꯉꯦ ꯅꯣꯏ ꯌꯨꯝꯗ ꯂꯩ ꯌꯥꯝ ꯂꯩꯔꯝꯅꯤꯀꯣ ꯅꯣꯏ ꯈꯨꯟꯗ
ꯀꯔꯤ ꯍꯥꯏꯕ
ꯎꯁꯣꯏ ꯎꯁꯣꯏ
ꯑꯣ ꯍꯣꯏ ꯍꯣꯏ ꯊꯥꯔꯛꯀꯦ ꯃꯇꯝ
ꯌꯥꯝ ꯊꯥꯔꯛꯑꯣ ꯌꯥꯝ ꯌꯥꯝꯅ ꯑ
ꯃꯇꯝ ꯐꯕ ꯑꯃ ꯌꯦꯡꯔꯒ ꯊꯥꯔꯛꯀꯦ
ꯍꯣꯏ ꯉꯥꯏꯔꯝꯒꯦ
ꯍꯥ
ꯆꯂꯣ ꯑꯗꯨꯝ ꯑꯗꯨꯝ ꯄꯥꯏꯒꯦ ꯌꯥꯏꯌꯦ ꯑꯗꯨꯝ ꯆꯠꯂꯣ
ꯋꯥ ꯉꯥꯡꯉꯣ
ꯇꯣ
ꯍꯝ ꯍꯂꯣ
ꯇꯥꯏꯌꯦ ꯇꯥꯏꯌꯦ ꯑꯁ ꯀꯂꯦꯍꯦ ꯌꯥꯝꯅ ꯅꯣꯡ ꯅꯣꯡ ꯀꯟꯅ ꯆꯨꯕꯒ ꯆꯞ ꯃꯥꯟꯅꯩꯌꯦ
ꯅꯣꯡ ꯆꯨꯏꯗꯨꯗꯤ
ꯑꯩꯈꯣꯏꯗ ꯗꯤ ꯆꯨꯗꯦ ꯑꯗꯨꯗꯤ ꯅꯣꯡꯒꯤ ꯑꯣꯏꯅ ꯑꯣꯏꯔꯝꯅꯤꯌꯦ ꯑꯗꯨꯗꯤ
ꯎꯝ ꯅꯣꯡꯅꯅꯤ ꯅꯨꯡꯁꯤꯠꯅꯔꯥ ꯅꯣꯡꯅꯔꯥ ꯈꯪꯗ꯭ꯔꯦ
ꯎꯝ ꯅꯪꯕꯨꯗꯤ ꯅꯠꯇꯕ
ꯎꯝ
ꯀꯥꯎꯈ꯭ꯔꯦ ꯅꯪ ꯀꯩ ꯏꯟꯁꯥꯡ ꯆꯥꯔꯛꯏꯕ ꯉꯁꯤ
ꯌꯦꯟ ꯊꯣꯡꯕ ꯆꯥꯏ
ꯍꯥꯎꯏꯅꯤꯅꯦ ꯑꯗꯨꯗꯤ ꯆꯥꯛ ꯍꯥꯎꯕ ꯉꯥꯛꯇ ꯆꯥ ꯕ ꯃꯥꯂꯤꯀꯣ
ꯑꯍꯥꯎꯕꯅ ꯉꯥꯛꯇ ꯆꯥꯕꯒꯤ ꯅꯣꯏꯑꯦ ꯅꯪꯗꯤ ꯑꯍꯥꯎꯕ ꯆꯥꯕ ꯐꯪꯗꯕ꯭ꯔꯥ
ꯃꯔꯛ ꯃꯔꯛꯇ ꯑꯗꯨꯝ ꯆꯥꯏꯗ ꯂꯥꯏꯕꯅꯤꯅ ꯅꯨꯡꯇꯤꯒꯤꯗꯤ ꯍꯥꯎꯕ ꯉꯥꯛꯇ ꯆꯥꯕ ꯌꯥꯗꯦ ꯉꯝꯗ꯭ꯔꯦꯕ
ꯑꯣ ꯑꯁ ꯇꯨꯝꯅꯤꯡꯉꯤꯗ ꯑꯁ ꯃꯇꯝꯁꯦ ꯌꯥꯝ ꯂꯩꯅꯦ ꯉꯥꯏꯕ ꯋꯥꯔꯦ
ꯋꯥꯔꯁꯨ ꯉꯥꯏꯃꯤꯟꯅꯠꯁꯦ
ꯅꯣꯡꯃꯗꯤ ꯀꯣꯏꯕ ꯆꯠꯁꯦꯗꯅ
ꯍꯣꯏ ꯆꯁꯦ ꯀꯥꯏ ꯆꯁꯤꯔ
ꯀꯥꯡꯉꯗꯣ ꯄꯨꯜꯂꯒ ꯄꯨꯜꯂꯒ ꯆꯠꯁꯤ ꯅꯣꯡꯃ
ꯍꯣꯏ ꯄꯨꯟꯁꯤ ꯄꯨꯟꯁꯤ ꯑꯍꯥꯎ ꯑꯍꯥꯎꯕ ꯆꯥꯏꯔꯒ ꯄꯨꯟꯁꯤ ꯑꯣꯛ ꯊꯣꯡꯕ ꯆꯥꯔꯒ ꯃꯄꯥꯟ ꯆꯠꯂꯒ ꯀꯩꯀꯩꯅ ꯐꯤꯔꯣꯜ ꯐꯖ ꯐꯖꯕ ꯍꯥꯞꯄꯒ ꯆꯠꯁꯦ
ꯑꯣꯛ ꯌꯥꯝ ꯄꯥꯝꯕ ꯃꯥꯂꯤꯛ ꯀꯣ
ꯍꯣꯏ ꯑꯣꯀ ꯂꯩꯃꯤꯟꯅꯔꯁꯨ ꯌꯥꯔꯅꯤ
ꯑꯗꯨꯗꯤ ꯍꯦꯟꯃꯟꯗ꯭ꯔꯣ
ꯑꯣ ꯑꯣꯂꯅꯤꯗ ꯁꯥꯥꯛꯁꯨ ꯊꯤꯕꯅꯤꯅ
ꯑꯗꯨꯅꯤ ꯅꯨꯡꯉꯔꯣꯍꯦ
ꯅꯪꯗꯤ ꯀꯅꯥ ꯃꯥꯟꯒꯦ ꯑꯣꯣꯛ ꯃꯥꯟꯅꯕ꯭ꯔꯥ
ꯑꯩꯗꯤ ꯍꯨꯏ ꯃꯥꯂꯦ ꯍꯨꯏꯁꯦ ꯑꯩꯗꯤ ꯌꯥꯝ ꯅꯨꯡꯁꯤꯖꯕ꯭
ꯎꯝ ꯑꯩꯁꯨ ꯅꯨꯡꯁꯤꯗ ꯑꯗꯨ ꯑꯣꯏꯔꯁꯨ ꯌꯥꯝ ꯅꯨꯡꯁꯤꯗꯦ ꯆꯤꯛꯑꯗꯤ ꯀꯤꯛꯑꯦ ꯃꯤꯁꯤꯅꯦ
ꯍꯧꯗꯣꯡꯗꯨꯗꯤ ꯍꯧꯗꯣꯡꯗꯤ ꯅꯨꯡꯁꯤꯕ꯭ꯔꯥ
ꯅꯨꯡꯁꯤꯗꯦ ꯑꯗꯨꯅ ꯍꯦꯟꯅ ꯀꯤ ꯍꯦꯟꯅ ꯇꯜꯂꯦ ꯀꯅꯥꯅ ꯅꯨꯡꯁꯤꯗꯣꯏꯅꯣ
ꯑꯗꯨꯗꯤ ꯑꯣ ꯑꯣꯛꯈꯛ ꯅꯨꯡꯁꯤꯌꯦ
ꯑꯣ ꯅꯨꯡꯁꯤꯌꯦ ꯍꯥꯏꯕꯅꯦ
ꯉꯁꯥꯏꯗꯨꯗꯤ ꯑꯣꯒ ꯂꯩꯃꯤꯅꯤꯡꯉꯦ ꯍꯥꯏꯕꯗꯨꯗꯤ
ꯂꯩꯃꯤꯅꯤꯡꯉꯦ ꯍꯥꯏꯕ ꯅꯠꯇꯦ ꯑꯣꯛ ꯆꯥꯅꯤꯡꯉꯦ ꯑꯗꯨ ꯑꯣꯏꯕꯒꯤ ꯂꯩꯃꯤꯟꯅꯔꯁꯨ ꯌꯥꯔꯦ ꯑꯣ ꯀ ꯍꯥꯏꯕꯅꯤꯗ ꯍꯥꯠꯂꯒ ꯆꯥꯅꯕ ꯑꯁ ꯇꯜꯂꯦ ꯀꯩꯅꯣ ꯃꯥꯜꯂꯦ ꯍꯤꯡꯖꯥꯕꯤ ꯃꯥꯜꯂꯦ
ꯅꯠꯇꯦꯗ ꯃꯗꯦ ꯃꯟꯗꯦ
ꯈꯣꯠꯄ ꯃꯈꯣꯟ ꯇꯥꯕ꯭ꯔꯥ
ꯇꯑꯦ ꯀꯥꯏ ꯈꯣꯏꯠꯕꯤꯅꯣ
ꯀꯣꯛ ꯍꯥꯀꯠꯆꯩ ꯑꯗꯨꯒꯒꯤ ꯈꯣꯠꯄ
ꯏꯔꯨꯊꯣꯛꯑꯣ ꯑꯗꯨꯗꯤ
ꯏꯔꯨꯕ ꯌꯥꯗꯦ ꯍꯥꯏ
ꯑꯩꯩꯒꯤ
ꯊꯥꯒꯤ ꯅꯨꯄꯤ ꯅꯨꯄꯤꯒꯤ ꯂꯥꯛꯄꯗꯣ ꯂꯥꯛꯏ ꯅꯪꯁꯨ ꯂꯩꯁꯥꯕꯤꯔꯥ
ꯃꯥꯅꯤꯌꯦ ꯍꯥꯏꯗꯤ ꯎꯝ ꯁꯤꯒꯤ ꯃꯟꯁꯤꯗꯒꯤ ꯂꯥꯛꯇ꯭ꯔꯤ ꯁꯤꯒꯤ ꯃꯟꯁꯤ
ꯁꯤꯒꯤ ꯊꯥꯔꯣ
ꯍꯣꯏ ꯍꯣꯏ
ꯎꯝ ꯑꯩꯁꯨ ꯉꯁꯤꯅ ꯂꯥꯛꯄꯅꯤꯗ ꯅꯍꯥꯟ ꯊꯥꯗꯣ ꯆꯠꯈꯤꯕ ꯊꯥꯗꯣ ꯂꯥꯛꯇꯦ
ꯑꯩꯁꯨ ꯂꯥꯛꯇꯧ ꯃꯥꯜꯂꯦ
ꯅꯥꯕꯔꯥ
ꯍꯥꯎ
ꯅꯥꯕ꯭ꯔꯕ
ꯅꯤꯗꯦ
ꯑꯁ ꯇꯨꯝꯅꯤꯡꯉꯦ ꯋꯥꯏ
ꯕꯣꯌꯦꯅꯤ ꯍꯥꯏꯗꯥꯏ ꯅꯪꯕꯣꯛ ꯌꯦꯡꯅꯤ ꯍꯥꯏꯗꯥꯏꯅꯦ
ꯏꯗꯤ ꯃ ꯈꯪꯗ ꯏꯁꯤꯡ ꯃꯥꯏ ꯇꯥꯔꯒ ꯌꯦꯡꯕ ꯇꯥꯔꯦ
ꯍꯣꯏ ꯄꯨꯟꯅ ꯌꯦꯡꯁꯦ ꯑꯩꯁꯨ ꯌꯦꯡꯗꯣꯏꯅꯦ
ꯍ
ꯀꯅꯥ ꯀꯅꯥꯒ ꯂꯩꯗꯨ ꯂꯩꯥꯏꯕꯅꯅ
ꯏꯊꯟꯗ ꯂꯩꯑꯦ
ꯎꯝ ꯏꯊꯟꯗ ꯅꯨꯡꯉꯥꯏꯕ꯭ꯔꯥꯅꯦ
ꯎꯝ
ꯀꯨꯂꯦꯁ ꯇꯝꯃꯤꯔꯣ
ꯆꯥꯅꯤꯡꯈ꯭ꯔꯦ ꯍꯣꯏ ꯇꯝꯃꯤꯌꯦ ꯂꯣꯏꯔꯅꯤ ꯍꯟꯗꯛ
ꯎꯝ
ꯄꯨꯈꯔꯥ ꯊꯥꯔꯤꯦ
ꯎꯝ ꯔꯔꯤꯗꯤ ꯀꯟꯅ ꯄꯔꯄ
ꯄꯥꯗꯅ ꯑꯩꯈꯣꯏꯗꯤ ꯍꯩꯕꯅꯤꯅ
ꯊꯖꯩ ꯑꯣꯏꯔꯝꯅꯤ ꯑꯣꯏꯔꯝꯅꯤ
ꯑꯩꯈꯣꯏꯗꯤ ꯅꯨꯡꯗꯥꯡꯗ ꯄꯥꯔꯦ ꯑꯗꯨꯒ ꯑꯌꯨꯛ ꯈꯔ ꯄꯥꯔꯨꯔꯦ ꯆꯠꯂꯦ ꯃꯥꯔ ꯑꯗꯨꯝ ꯐꯩꯅ ꯂꯧꯋꯤꯗ ꯌꯥꯝ ꯌꯥꯝ ꯋꯥꯡꯅ ꯂꯧꯋꯤ ꯏꯚꯅꯤ
ꯨꯝ ꯍꯔꯝꯅꯤ ꯍꯩꯕꯒꯤ ꯑꯣꯏꯔꯝꯅꯤ
ꯍꯣꯏ ꯍꯕꯅꯦ ꯃꯤꯗꯥ ꯆꯥꯅꯕ ꯉꯝꯕ ꯅꯠꯇꯦ ꯅꯪꯗꯤ ꯍꯩꯕ꯭ꯔꯥ
ꯑꯩꯗꯤ ꯍꯥꯏꯗꯦꯔ
ꯀꯔꯤꯒꯔꯣ
ꯃꯤꯗꯤ ꯄꯥꯅꯤꯡꯗꯕꯒꯤ ꯂꯥꯏꯔꯤꯛꯁꯦ ꯄꯥꯅꯤꯡꯗꯦꯕ ꯁꯨꯡꯄꯥ ꯄꯥꯅꯤꯡꯗꯦꯕ
ꯑꯩꯁꯨ ꯄꯥꯅꯤꯡꯗꯦꯗ ꯐꯩ ꯇꯧꯔꯨꯔ ꯀꯩ ꯀꯩꯅꯣ ꯌꯥꯝ ꯉꯥꯡꯕꯅꯤꯗ ꯀꯅꯥꯅ ꯄꯥꯅꯤꯡꯕ ꯃꯤ ꯂꯩꯒꯅꯤ ꯂꯥꯏꯔꯤꯛꯁꯦ
ꯅꯣꯏꯗ ꯎꯝ ꯍꯥꯏꯔꯣ
ꯅꯅꯨꯡꯉꯥꯏꯔꯣ
ꯀꯩꯒꯤꯔꯣ
ꯅꯪ ꯍꯥꯟꯅ ꯍꯥꯏꯔꯣ ꯍꯥꯏꯕꯅꯤꯗ
ꯅꯣꯏ ꯅꯣꯏꯒꯤ ꯔꯣꯝꯗ ꯚ꯭ꯌꯨ ꯐꯖ ꯐꯖꯕꯩ ꯂꯩꯕ꯭ꯔꯥ ꯀꯣꯏꯕ ꯆꯠꯅꯤꯡꯉꯥꯏ
ꯂꯩꯇꯦ ꯑꯩꯈꯣꯏꯗꯗꯤ ꯈꯨꯟ ꯑꯣꯏꯕꯅꯦ ꯀꯔꯤꯁꯨ ꯂꯩꯇꯦ ꯑꯟꯑꯣꯗꯤꯕꯜ ꯅꯣꯏꯅ ꯂꯩꯕ꯭ꯔꯣ ꯂꯥꯛꯀꯦ ꯂꯩꯔꯤꯗꯤ ꯒꯥꯔꯤ ꯄꯨꯔꯒ
ꯂꯩꯌꯦ ꯃꯥ ꯂꯩꯌꯦꯕ ꯑꯗꯨ ꯑꯩꯈꯣꯏꯟ ꯄꯨꯟꯗꯗꯤ ꯅꯨꯡꯉꯥꯏꯅꯤꯕ ꯑꯗꯨꯗ ꯑꯩ ꯏꯁꯄꯣꯠ ꯑꯃ ꯐꯪꯉꯤꯕ ꯇꯗ ꯅꯃ ꯆꯥꯛꯁꯤꯦ ꯔꯣ
ꯑꯝ ꯆꯠꯁꯤ ꯆꯠꯁꯤꯦ
ꯑꯩꯈꯣꯏ ꯑꯩꯈꯣꯏ ꯌꯨꯝꯁꯨ ꯅꯥꯛꯏꯕ
ꯑꯣ ꯆꯠꯁꯦ
ꯑꯗꯨꯗ ꯆꯠꯂꯒ ꯑꯩ ꯑꯩꯈꯣꯏꯗ ꯂꯥꯔꯒ ꯆꯥꯛ ꯆꯥꯔꯒ ꯑꯩꯈꯣꯏꯗ ꯅꯨꯃꯤꯠ ꯑꯅꯤ ꯑꯍꯨꯝꯗꯤ ꯂꯩꯕ ꯌꯥꯏꯌꯦꯅ
ꯅꯤꯅꯤ ꯍꯨꯝꯅꯤꯗꯤ ꯈꯪꯗꯦ ꯑꯗꯣ ꯅꯨꯃꯤꯠ ꯑꯃꯒꯨꯝꯕꯗꯤ ꯂꯩꯕ ꯌꯥꯏ
ꯑꯗꯨꯗꯤ ꯅꯣꯡꯃ ꯄꯨꯟꯁꯦꯀꯣ
ꯍꯣꯏ ꯅꯣꯡꯃ ꯄꯨꯟꯁꯦ ꯑꯗꯣ ꯅꯣꯏꯗ ꯂꯥꯞꯄ꯭ꯔꯥ
ꯂꯥꯞꯇ‌ꯦ ꯁꯤ ꯀꯤꯂꯣꯃꯤꯇꯔ
ꯍꯥ
ꯂꯥꯞꯇꯦꯕ ꯀꯤꯂꯣꯃꯤꯇꯔ ꯑꯅꯤ ꯑꯍꯨꯝ ꯈꯛ ꯑꯣꯏꯒꯅꯤ ꯗꯨꯗꯤ ꯂꯥꯞꯇ‌ꯦꯗ ꯅ
ꯒꯥꯔꯤ ꯆꯠꯂꯗꯤ ꯍꯣꯏ ꯂꯥꯞꯇꯦ
ꯍꯣꯏ ꯒꯔꯤꯗ ꯆꯠꯇꯣꯏꯅꯦ
ꯑꯆꯥꯄꯣꯠ ꯄꯨꯔꯒ ꯆꯠꯁꯦ
ꯍꯣꯏ ꯃꯤꯌꯥꯝ ꯄꯨꯗꯣꯏꯅꯦ
ꯍꯨꯏ ꯊꯣꯡꯕ ꯆꯥꯅꯤꯡꯉꯤ